ꯏꯆꯦ
ꯍꯥꯎ
ꯏꯆꯦ ꯅꯥꯡ ꯍꯥꯝꯃꯣ ꯑꯩꯈꯣꯏꯒꯤ ꯑꯁꯤꯗꯒꯤ ꯏꯆꯦ ꯑꯃꯗꯨꯒ ꯑꯗꯒꯤ ꯏꯆꯦ ꯑꯗꯥꯏꯒꯤ ꯏꯅꯥꯎꯄꯤꯁꯤꯡꯗꯨꯒ ꯑꯩꯈꯣꯏ ꯄꯨꯟꯅ ꯂꯩꯁꯥꯕꯤ ꯆꯤꯟꯖꯥꯛ ꯆꯥꯅꯁꯦꯅ ꯍꯥꯏꯕꯗꯣ
ꯑꯥ
ꯑꯗꯣ ꯍꯧꯖꯤꯛꯇꯤ ꯍꯥꯏꯗꯤ ꯑꯩꯈꯣꯏꯒꯤ ꯑꯦꯛꯖꯥꯝ ꯑꯃ ꯇꯧꯔꯝꯕꯗꯨꯁꯨ ꯑꯦꯛꯖꯥꯝꯗꯨꯁꯨ ꯂꯣꯏꯈ꯭ꯔꯦ ꯑꯗꯨꯗꯨꯅ ꯍꯥꯏꯗꯤ ꯆꯥꯟꯅꯔꯁꯦꯅ ꯍꯥꯏꯒꯦꯅ ꯇꯧꯔꯛꯏꯅꯦ
ꯑꯣ ꯌꯥꯏꯌꯦ ꯌꯥꯏꯌꯦ ꯀꯔꯤ ꯆꯥꯟꯅꯁꯦ ꯍꯥꯏꯅꯣ
ꯏꯆꯦꯗꯣ ꯍꯥꯏꯗꯤ ꯎ ꯌꯦꯟꯗꯨꯗꯤ ꯑꯩꯈꯣꯏ ꯌꯨꯝꯗꯁꯨ ꯑꯗꯨꯝ ꯆꯥꯅꯔꯦ ꯑꯗꯨꯗꯨꯅ ꯍꯟꯗꯛꯇꯤ ꯍꯥꯏꯕꯗꯤ ꯉꯥꯅꯨ ꯑꯣꯏꯅ ꯆꯥꯁꯤꯔꯣ
ꯉꯅꯨ
ꯑꯥ
ꯌꯥꯏꯌꯦ ꯌꯥꯏꯌꯦ ꯉꯥꯅꯨ ꯆꯥꯔꯁꯨ ꯌꯥꯏꯑꯌꯦ
ꯑꯗꯨꯅꯦ ꯍꯥꯏꯗꯤ ꯑꯩꯈꯣꯏ ꯁꯤꯗ ꯑꯩꯈꯣꯏꯒꯤ ꯑꯋꯥꯡ ꯊꯪꯕꯒꯤꯗ ꯑꯩꯈꯣꯏꯒꯤ ꯕꯥꯆꯧ ꯑꯃꯒꯤꯁꯨ ꯉꯥꯅꯨ ꯃꯌꯥꯝ ꯑꯃ ꯂꯣꯏꯌꯦꯕꯀꯣ ꯑꯗꯨꯗꯨꯅ ꯃꯥꯗꯤ ꯃꯌꯥꯝ ꯑꯃꯁ ꯂꯣꯏꯕꯅꯤꯅ ꯃꯃꯟꯗꯨꯁꯨ ꯍꯥꯏꯗꯤ ꯃꯌꯥꯝꯗꯒꯤ ꯒꯤ ꯈꯤꯇꯪ ꯇꯥꯊꯣꯛ ꯇꯥꯁꯤꯟ ꯌꯥꯏꯕ ꯑꯗꯨꯗꯨꯅ ꯑꯗꯩ ꯃꯥꯒꯤ ꯍꯟꯇꯛ ꯉꯥꯅꯨ ꯈꯔꯖ ꯊꯥꯗꯣꯛꯀꯅꯤꯅ ꯍꯥꯏꯕ ꯑꯗꯨꯗ ꯑꯁ ꯇꯥꯟ ꯆꯞ ꯆꯥꯔꯦꯅ ꯑꯦꯛꯖꯥꯝꯒ ꯂꯣꯏꯁꯤꯜꯂꯛꯄꯒ ꯆꯥꯍꯧꯔꯁꯦꯅ ꯍꯦꯛꯇ ꯇꯧꯔꯛꯏꯅꯦ
ꯍꯣꯏ ꯌꯥꯏꯌꯦ ꯍꯥꯏꯗꯤ ꯑꯩꯈꯣꯏ ꯑꯦꯛꯖꯥꯝꯁꯨ ꯂꯣꯏꯅꯔꯕꯅꯤꯅ ꯑꯗꯒꯤ ꯍꯧꯖꯤꯛꯀꯥꯟꯗꯤ ꯇꯨꯏꯁꯟ ꯀꯩꯀꯥ ꯇꯧꯕ ꯍꯥꯏꯗꯨꯁꯨ ꯇꯧꯅꯔꯔꯣꯏ ꯍꯥꯏꯗꯤ ꯁꯝꯃꯔ ꯚꯦꯀꯦꯁꯟ ꯀꯩꯀꯥꯁꯨ ꯊꯥꯕꯅꯤꯅ ꯑꯩꯈꯣꯏꯁꯨ ꯈꯔ ꯅꯨꯝꯃꯟꯅꯤꯡꯉꯤꯗꯤ ꯌꯨꯝ ꯁꯨꯇꯤ ꯊꯥꯗꯣꯛꯄ ꯌꯥꯏꯗꯅ ꯑꯗꯣ ꯑꯗꯨꯃꯥꯏꯅ ꯊꯥꯗꯣ ꯀꯥꯟꯗꯨꯗꯥ ꯆꯥ ꯍꯧꯔ꯭ꯁꯦ ꯆꯦ ꯗꯣ ꯉꯥꯅꯨ ꯇꯪ ꯑꯗꯨꯝ ꯆꯥꯔꯁꯦ ꯍꯥꯏꯔꯣ ꯅꯠꯇ꯭ꯔꯒꯅ ꯑꯇꯩ ꯀꯔꯤ ꯀꯔꯤ ꯍꯥꯏꯗꯤ ꯑꯇꯣꯞꯄ ꯀꯔꯤ ꯀꯔꯤ ꯃꯊꯦꯜ ꯍꯥꯞꯁꯤꯒꯦ
ꯏꯆꯦ ꯀꯩꯅꯣꯁꯦ ꯉꯥꯅꯨ ꯑꯃ ꯇꯧꯔꯁꯦ ꯑꯗꯒꯤ ꯁꯂꯥꯠ ꯑꯃꯗꯤ ꯑꯗꯨꯝ ꯌꯥꯎꯔꯅꯤꯗꯅ ꯑꯗꯨꯗꯨꯒ ꯍꯥꯏꯗꯤ ꯑꯩꯗꯤ ꯁꯤꯡꯖꯨꯗꯣ ꯌꯥꯝ ꯆꯥꯅꯤꯡꯉꯦꯕ ꯑꯗꯨꯅ ꯍꯥꯏꯗꯤ ꯏꯟꯁꯥꯡ ꯑꯥꯎꯕ ꯑꯃ ꯊꯣꯡꯕ ꯌꯦꯟ ꯑꯃ ꯉꯥꯅꯨ ꯑꯃ ꯁꯨꯝ ꯆꯥꯛ ꯆꯥꯅꯕꯒꯤꯒꯨꯝꯕ ꯊꯣꯡꯕꯁꯦ ꯑꯩꯗꯤ ꯍꯥꯏꯗꯤ ꯁꯤꯡꯖꯨ ꯑꯃ ꯌꯥꯎꯗ꯭ꯔꯒꯗꯤ ꯑꯩꯈꯣꯏ ꯃꯄꯨꯡ ꯑꯃ ꯏꯐꯥ ꯐꯥꯖꯗꯕꯗꯧꯅ ꯑꯩꯉꯣꯟꯗ ꯈꯟꯖꯩꯕ ꯑꯗꯨꯅ ꯁꯤꯡꯖꯨ ꯑꯃ ꯈꯤꯇꯪ ꯁꯨꯔꯁꯦ ꯑꯗꯨꯗꯨꯒ ꯁꯨꯃꯥꯏꯅ ꯇꯧꯔꯒ ꯑꯗꯨꯝ ꯍꯥꯏꯗꯤ ꯍꯧꯖꯤꯛ ꯃꯇꯝ ꯃꯇꯝꯒꯤ ꯍꯩ ꯔꯥ ꯈꯔ ꯍꯥꯏꯗꯤ ꯇꯔꯕꯨꯁꯀꯨꯝꯕ ꯀꯩꯒꯨꯝꯕ ꯈꯔ ꯑꯗꯨꯝ ꯇꯧꯔꯒ ꯍꯥꯎꯅ ꯍꯦꯛꯇ ꯆꯥꯃꯤꯟꯅꯔꯁꯦ
ꯑꯣ ꯌꯥꯏꯌꯦ ꯌꯥꯏꯌꯦ ꯑꯗꯣ ꯉꯥꯅꯨꯁꯦ ꯍꯥꯏꯗꯤ ꯀꯦꯖꯤ ꯀꯌꯥꯃꯨꯛ ꯇꯧꯁꯤꯒꯦ
ꯏꯆꯦ ꯍꯣꯏꯔꯣꯝꯗꯒꯤ ꯃꯤ ꯑꯍꯨꯝ ꯅꯠꯇ꯭ꯔꯣ ꯑꯗꯨꯗꯤ ꯑꯩꯈꯣꯏ ꯁꯣꯝꯗꯒꯤ ꯆꯦ ꯑꯃꯒ ꯑꯩꯒꯗꯤ ꯑꯩꯈꯣꯏ ꯃꯤꯕꯨꯗꯤ ꯌꯥꯝꯗꯦ ꯑꯩꯈꯣꯏ ꯃꯉꯥ ꯈꯛꯇꯪ ꯇꯥꯔꯦ ꯑꯩꯈꯣꯏ ꯁꯤꯗꯒꯤ ꯆꯦꯗꯨꯒ ꯑꯩꯒꯗꯤ ꯑꯗꯨꯅ ꯑꯩꯈꯣꯏ ꯃꯉꯥꯒꯤꯗꯤ ꯑꯗꯨꯝ ꯉꯥꯅꯨꯁꯦ ꯀꯦꯖꯤ ꯑꯁ ꯀꯌꯥ ꯑꯍꯨꯝ ꯃꯨꯛꯅ ꯌꯥꯒꯗ꯭ꯔꯥ ꯈꯔ ꯀꯧꯒꯗ꯭ꯔꯥ
ꯑꯍꯨꯝꯅ ꯑꯗꯨꯝ ꯌꯥꯕꯁꯨ ꯌꯥꯏꯗ ꯍꯥꯏꯗꯤ ꯑꯩꯈꯣꯏꯗꯣ ꯑ ꯍꯥꯏꯗꯤ ꯑꯩꯈꯣꯏ ꯃꯉꯥꯅꯤꯅ ꯀꯣ ꯃꯤ ꯑꯅꯤꯗ ꯀꯦꯖꯤ ꯌꯥꯝ ꯃꯣ ꯌꯥꯝ ꯄꯥꯕ ꯍꯥꯏꯔꯁꯨ ꯑꯗꯣ ꯀꯩꯁꯨꯝ ꯀꯦꯖꯤ ꯑꯃꯗꯤ ꯆꯥꯕꯗꯤ ꯀꯩꯁꯨ ꯉꯝꯃꯣꯏꯕ ꯑꯗ ꯃꯅꯃ ꯃ ꯀꯦꯖꯤ ꯑꯗ ꯃꯤ ꯑꯅꯤꯗ ꯀꯦꯖꯤ ꯑꯃꯃꯝ ꯄꯥꯕꯗꯣ ꯑꯗꯨꯝ ꯂꯦꯝꯃꯦꯗꯅ ꯑꯗꯨꯅ ꯑꯗꯨꯝ ꯀꯦꯖꯤ ꯌꯥꯧ ꯇꯧꯔꯁꯦ ꯑꯗꯣ ꯉꯥꯅꯨꯁꯦ ꯅꯣꯏ ꯃꯅꯥꯛꯇ ꯂꯩ ꯍꯥꯏꯕ ꯅꯠꯇ꯭ꯔꯣ
ꯂꯩꯌꯦ ꯂꯩꯌꯦ ꯏꯆꯦ ꯉꯥꯅꯨꯒꯤꯗꯤ ꯍꯥꯏꯗꯤ ꯃꯃꯜꯁꯨ ꯑꯗꯨꯝ ꯀꯩꯅꯣ ꯇꯧꯔꯅꯤ ꯑꯗꯒꯤ ꯃꯣꯏꯒꯤꯁꯤꯗꯤ ꯍꯥꯏꯗꯤ ꯃꯆꯤꯟꯖꯥꯛ ꯀꯩ ꯂꯩꯔꯒ ꯄꯤꯖꯕꯁꯨ ꯅꯠꯇꯦ ꯑꯩꯈꯣꯏ ꯌꯨꯝꯗ ꯁꯨꯝ ꯆꯥꯛꯀꯨꯝꯕ ꯆꯦꯡꯀꯨꯞꯀꯨꯝꯕ ꯑꯗꯨꯒꯨꯝꯕ ꯍꯥꯏꯗꯤ ꯀꯣꯕꯤ ꯃꯅꯥ ꯃꯁꯤꯡꯒꯨꯝꯕ ꯄꯤꯖꯕꯅꯤꯅ ꯑꯗꯨꯝ ꯍꯥꯎꯗꯣꯏꯖꯅꯤ ꯀꯩ ꯉꯥꯅꯨ ꯃꯁꯥꯒꯗꯤ
ꯑꯗꯨꯗꯤ ꯍꯣꯏ ꯌꯥꯏꯑꯦ ꯑꯗꯨꯗꯣ ꯑꯗꯨꯗ ꯑꯗꯨꯝ ꯅꯣꯏ ꯂꯥꯛꯄ ꯀꯥꯟꯗꯅꯦ ꯅꯣꯏꯦꯗꯥꯥꯏꯗ ꯍꯥꯏꯗꯤ ꯑꯗꯨꯃꯥꯏꯅ ꯁꯦꯝꯕꯤꯒꯗꯕ ꯃꯤ ꯂꯩꯒꯗ꯭ꯔꯥ ꯍꯥꯏꯗꯤ ꯁꯦꯝꯕꯤꯌꯨ ꯍꯥꯏꯕ ꯌꯥꯒꯗꯕ ꯃꯤ ꯂꯩꯒꯗ꯭ꯔꯥ
ꯁꯦ ꯁꯦꯝꯕꯤꯕꯒꯤꯗꯤ ꯍꯥꯏꯕꯗꯤ ꯑꯩꯈꯣꯏꯒꯤ ꯊꯣꯡꯒꯥꯟꯗꯒꯤ ꯑꯗꯨꯝ ꯑꯃ ꯑꯅꯤ ꯆꯠꯂꯒ ꯑꯩꯈꯣꯏꯒꯤ ꯁꯥꯒꯩꯒꯤ ꯏꯌꯥꯝꯕ ꯑꯃ ꯃꯥꯒꯤ ꯀꯩꯅꯣ ꯌꯦꯟ ꯁꯦꯝꯐꯝꯒꯨꯝꯕ ꯑꯃ ꯆꯤꯀꯟ ꯁꯦꯟꯇꯔ ꯑꯃ ꯂꯩꯌꯦꯕ ꯑꯗꯨꯗꯤ ꯑꯗꯨꯒ ꯇꯪ ꯁꯦꯝꯃꯛꯑꯒ ꯍꯥꯏꯗꯤ ꯃ ꯄꯩꯁꯥꯕꯨꯗꯤ ꯈꯔ ꯂꯧꯋꯦ ꯑꯗꯣ ꯑꯗꯨꯝ ꯂꯨꯄꯥ ꯀꯨꯜꯂꯥ ꯀꯨꯟꯊ꯭ꯔꯥꯔ ꯑꯗꯨꯝ ꯄꯤꯔꯒ ꯑꯗꯨꯝ ꯑꯩꯅ ꯑꯗꯨꯝ ꯁꯦꯝꯗꯣꯛꯍꯜꯂꯒ ꯑꯗꯨꯝ ꯄꯣꯔꯛꯑꯒꯦ
ꯍꯣꯏ ꯍꯥꯏꯗꯤ ꯑꯗꯨꯃꯥꯏꯅ ꯅꯪꯅ ꯁꯦꯝꯇꯣꯛꯑꯒ ꯄꯨꯔꯛꯑꯗꯤ ꯍꯥꯏꯗꯤ ꯑꯩꯈꯣꯏꯗꯁꯨ ꯍꯥꯏꯗꯤ ꯈꯨꯗꯣꯡꯗꯣ ꯑꯗꯨꯝ ꯍꯦꯟꯅ ꯆꯥꯏꯗꯅ ꯑꯗꯒꯤ ꯍꯥꯏꯗꯤ ꯃꯇꯝꯗꯨꯁꯨ ꯃꯌꯥꯝ ꯑꯃ ꯆꯪꯗ꯭ꯔꯦꯗꯅ
ꯃꯅꯦꯦꯛꯁꯦ ꯍꯥꯏꯗꯤ ꯑꯩꯈꯣꯏꯗꯤ ꯅꯨꯄꯤ ꯉꯥꯛꯇꯁꯨꯅꯤꯅ ꯍꯥꯏꯕꯗꯤ ꯁꯦꯝꯕ ꯁꯥꯕꯗꯨꯁꯨ ꯑꯗꯨꯝ ꯐꯔꯛ ꯇꯥꯏꯗꯣ ꯈꯔ ꯑ ꯁꯤꯅ ꯑꯗꯨꯝ ꯁꯦꯝꯃꯒ ꯏꯆꯦ ꯍꯥꯏꯗꯤ ꯁꯦꯝꯃꯒ ꯑꯗꯨꯝ ꯄꯤꯁ ꯄꯤꯁ ꯑꯣꯏꯅ ꯑꯗꯨꯝ ꯀꯛꯑꯒ ꯑꯗꯨꯝ ꯑꯗꯨꯝ ꯔꯦꯗꯤꯗ ꯑꯗꯨꯝ ꯄꯔꯛꯑꯒꯦꯀꯣ
ꯍꯣꯏ ꯌꯥꯏꯌꯦ ꯍꯥꯏꯗꯤꯦ ꯑꯗꯨꯗꯨꯒꯅꯦ ꯅꯣꯏꯅ ꯕꯖꯔ ꯐꯥꯎꯔꯒ ꯂꯥꯛꯆꯒ ꯀꯧꯕꯅꯦ ꯅꯣꯏꯗꯣ ꯈꯔ ꯉꯟꯅ ꯑꯗꯨꯝ ꯂꯥꯛꯑꯣꯕꯀꯣ ꯍꯥꯏꯗꯤ ꯑꯩꯈꯣꯏ ꯍꯌꯦꯡ ꯆꯥꯛ ꯆꯥꯅꯔꯅꯤꯒ ꯍꯥꯏꯕ ꯀꯥꯟꯗ ꯉꯁꯤꯒꯨꯝꯕ ꯃꯇꯝ ꯈꯥꯏꯗꯣꯛꯑꯒ ꯄꯣꯠ ꯀꯩꯀꯥ ꯂꯩꯕ ꯈꯣꯠꯄ ꯆꯠꯄꯗꯣ ꯑꯗꯨ ꯆꯠꯂꯔꯣꯏꯁꯦꯕ ꯍꯥꯏꯗꯤ ꯍꯧꯖꯤꯛꯀꯥꯟꯗꯤ ꯁꯥꯒ ꯈꯣꯠꯄ ꯌꯥꯝ ꯁꯥꯕꯅꯤꯅꯀꯣ ꯑꯗꯨꯗꯨꯅ ꯍꯥꯏꯗꯤ ꯅꯣꯏ ꯑꯗꯣ ꯅꯪ ꯕꯖꯥꯔꯁꯨ ꯉꯛꯄꯅꯤꯅ ꯅꯪꯗꯣ ꯍꯥꯏꯗꯤ ꯑꯗꯨꯝ ꯆꯥꯛ ꯆꯥꯅꯕ ꯅꯨꯃꯤꯠꯇꯣ ꯈꯔ ꯑꯗꯨꯝ ꯉꯟꯅ ꯍꯧꯒꯠꯂꯒꯅꯦ ꯍꯥꯏꯗꯤ ꯁꯂꯥꯠ ꯇꯤꯒꯨꯝꯕ ꯑꯗꯒꯤ ꯁꯤ ꯆꯥꯅꯤꯡꯉꯁꯨ ꯅꯪꯅ ꯀꯣꯛꯅꯤꯡꯕ ꯍꯥꯏꯗꯤ ꯀꯣꯕꯤꯕꯨ ꯑꯣꯏꯔꯁꯨ ꯊꯝꯅꯥꯕꯨ ꯑꯣꯏꯔꯁꯨ ꯁꯣ ꯑꯗꯨꯝ ꯑꯗꯨꯒꯨꯝꯕꯗꯣ ꯈꯔ ꯑꯗꯨꯝ ꯌꯦꯡꯉꯛꯑꯣ ꯍꯥꯏꯗꯤ ꯑꯈꯣꯡ ꯑꯆꯥꯎꯗꯣ ꯑꯗꯨꯗꯨꯒ ꯑꯗꯨꯃꯥꯏꯅ ꯌꯦꯡꯉꯒ ꯑꯗꯨꯝ ꯂꯩꯔꯣ ꯑꯣ ꯑꯗꯨꯗꯨꯒ ꯑꯗꯨꯝ ꯅꯗꯣ ꯍꯥꯏꯗꯤ ꯈꯔ ꯉꯟꯅ ꯑꯗꯨꯝ ꯂꯥꯛ ꯑꯣꯕ ꯍꯥꯏꯗꯤ ꯏꯟꯖꯥꯡ ꯅꯥꯄꯤꯒꯤ ꯂꯥꯗꯁꯨ ꯑꯗꯨꯝ ꯂꯩꯔꯒ ꯍꯥꯏꯗꯤ ꯅꯣꯏ ꯑꯍꯨꯝꯗꯨ ꯁꯨꯕꯅꯤ ꯅꯣꯏ ꯑꯗꯨꯝ ꯌꯥꯏꯗꯅ
ꯌꯥꯏ ꯌꯥꯆꯦ
ꯑꯗꯨꯗꯨꯒ ꯉꯥꯅꯨꯗꯨꯕꯨꯗꯤ ꯑꯗꯨꯝ ꯑꯩꯈꯣꯏ ꯄꯨꯂꯞ ꯊꯣꯡꯃꯤꯟꯅꯔꯁꯦꯕ ꯑꯗꯨꯗꯨꯒ ꯑꯩꯗꯣ ꯉꯥꯅꯨ ꯊꯣꯡꯕꯗꯣ ꯑꯩꯅꯅꯦ ꯀꯩꯅꯣꯝꯃꯒ ꯇꯧꯔꯝꯃꯒꯦ ꯁꯣꯏꯕꯨꯝ ꯑꯃ ꯏꯔꯣꯜꯂꯝꯝꯃꯒꯦꯕꯀꯣ
ꯑꯁ ꯆꯦ ꯑꯗꯨꯗꯤ ꯑꯁ ꯌꯥꯝ ꯄꯥꯝ ꯃꯃꯦꯗꯤ
ꯑꯗꯨꯅꯦ ꯑꯩꯗꯤ ꯇꯤꯟꯕꯨ ꯌꯣꯠꯂꯕꯅꯤ ꯆꯥꯅꯤꯡꯕꯅ
ꯑꯗꯨ ꯏꯆꯦ ꯇꯔꯕꯨꯖ ꯀꯩꯀꯥ ꯑꯩꯅ ꯉꯁꯥꯏ ꯍꯥꯏꯕ ꯍꯩ ꯔꯥꯁꯤꯡꯗꯣ ꯇꯔꯕꯨꯖꯀꯨꯝꯕ ꯑꯗꯩ ꯀꯣꯝꯂꯥꯒꯨꯝꯕ ꯈꯤꯇꯪ ꯑꯗꯨꯗꯣ ꯑꯗꯨꯁꯨ ꯑꯗꯨꯝ ꯂꯩꯔꯛꯑꯒꯦꯀꯣ ꯑꯩ
ꯍꯣꯏ ꯍꯥꯏꯗꯤ ꯍꯩ ꯔꯥꯗꯨꯁꯨ ꯑꯗꯨꯝ ꯂꯩꯔꯛꯑꯣ ꯍꯥꯏꯗꯤ ꯑꯌꯨꯛ ꯑꯗꯨꯝ ꯊꯣꯛꯄ ꯅꯪꯅ ꯍꯥꯏꯗꯤ ꯌꯦꯡꯕ ꯀꯥꯟꯗ ꯑꯗꯨꯝ ꯍꯥꯏꯗꯤ ꯐ꯭ꯔꯦꯁ ꯑꯣꯏꯕ ꯃꯥꯟꯕꯗꯣ ꯑꯗꯣ ꯃꯗꯨ ꯑꯗꯨꯝ ꯂꯩꯔꯛꯑꯣ ꯍꯥꯏꯗꯤ ꯑꯪꯒꯨꯔꯗꯣ ꯈꯔ ꯑꯃ ꯂꯩꯔꯛꯑꯣ ꯑꯗꯒꯤ ꯇꯔꯕꯨꯁꯇꯣ ꯑꯃ ꯂꯩꯔꯛꯑꯣ ꯑꯗꯒꯤ ꯗ꯭ꯔꯥꯒꯣꯟ ꯐ꯭ꯔꯤꯇꯣꯌꯥꯔꯗꯤ ꯑꯃꯔꯥ ꯑꯅꯤꯔꯥ ꯑꯗꯨꯝ ꯂꯧꯔꯛꯑꯣꯕꯀꯣ ꯑꯗꯣ ꯑꯅꯤꯒꯨꯝꯕꯗ ꯑꯗꯨꯝ ꯀꯦꯖꯤ ꯆꯥꯎꯔꯗꯤ ꯑꯗꯨꯝ ꯀꯦꯖꯤ ꯑꯃ ꯑꯗꯨꯝ ꯇꯥꯕ ꯀꯦꯖꯤ ꯑꯃ ꯃꯈꯥꯏ ꯇꯥꯕ ꯑꯗꯨꯝ ꯌꯥꯎꯕꯅꯦ ꯑꯗꯣ ꯍꯥꯏꯗꯤ ꯈꯤꯇꯪ ꯑꯗꯨꯝ ꯄꯤꯛ ꯑꯄꯤꯛ ꯑꯄꯤꯛꯄ ꯈꯜꯂꯒ ꯑꯅꯤꯒꯨꯝꯕ ꯂꯧꯔꯛꯑꯣꯕꯀꯣ ꯑꯗꯨꯒ ꯑꯃ ꯀꯣꯝꯂꯥ ꯅꯠꯇꯕ ꯑꯃ ꯀꯩꯅꯣꯗꯣ ꯍꯩꯊꯨꯝ ꯃꯅ ꯑꯃ ꯂꯩꯕꯗꯣ ꯈꯪꯕ꯭ꯔꯥ
ꯑꯣ ꯈꯪꯉꯤ ꯏꯆꯦ
ꯍꯣꯏ ꯍꯣꯏ ꯑꯗꯨꯗꯣ ꯑꯃꯔꯥ ꯑꯅꯤꯔꯥ ꯑꯃꯒ ꯑꯗꯨꯝ ꯂꯧꯔꯛꯑꯣꯕꯀꯣ ꯑꯗꯒꯤ ꯆꯝꯄ꯭ꯔꯥ ꯈꯔ ꯑꯃ ꯂꯧꯁꯜꯂꯛꯑꯣ ꯍꯥꯏꯗꯤ ꯑꯩꯈꯣꯏ ꯀꯩꯅꯣ ꯁꯦꯝꯁꯦꯕ ꯑꯃ ꯑꯃ ꯃꯣꯖꯤꯇꯣ ꯁꯦꯝꯃꯒ ꯊꯛꯄꯤ ꯑꯗꯣ ꯑꯩ ꯁꯤꯌꯥꯁꯤ ꯀꯨꯝꯕꯗꯨꯕꯨꯗꯤ ꯑꯩ ꯑꯗꯨꯝ ꯇꯤꯡꯉꯝꯒꯦ ꯑꯗꯨꯗꯨꯒ ꯅꯪ ꯑꯃ ꯍꯥꯏꯗꯤ ꯍꯩ ꯃꯍꯤꯗ ꯑꯣꯏꯔꯁꯨ ꯄꯨꯗꯤꯡ ꯌꯥꯎꯕꯤ ꯍꯩ ꯃꯍꯤ ꯂꯩꯗꯅ
ꯍꯥꯥ
ꯕꯗ ꯍꯥꯏꯗꯤ ꯃꯣꯏ ꯇꯣꯉꯥꯟ ꯇꯣꯉꯥꯟꯕ ꯐ꯭ꯂꯦꯕꯔ ꯍꯥꯏꯗꯤ ꯒ꯭ꯋꯥꯕꯥ ꯑꯗꯨꯗ ꯍꯥꯏꯗꯤ ꯃꯣꯏ ꯃꯌꯥꯝ ꯑꯃ ꯂꯩꯗꯅꯀꯣ ꯑꯗꯣ ꯑꯗꯨꯒꯨꯝꯕ ꯍꯩ ꯃꯍꯤ ꯍꯤ ꯄꯨꯗꯤꯡ ꯌꯥꯎꯕꯗꯣ ꯑꯅꯤ ꯑꯍꯨꯝ ꯑꯃꯒ ꯑꯗꯒꯤ ꯄꯨꯗꯤꯡ ꯌꯥꯎꯗꯕ ꯑꯗꯨꯝ ꯍꯥꯏꯗꯤ ꯏꯁꯄ꯭ꯔꯥꯏꯠꯀꯨꯝꯕ ꯑꯗꯨꯒꯨꯝꯕ ꯑꯗꯨꯝ ꯂꯧꯔꯛꯑꯣ ꯀꯣꯀꯥ ꯀꯣꯂꯥꯒꯨꯝꯕꯒꯗꯤ ꯍꯥꯏꯗꯤ ꯃꯣꯏꯗꯨꯗꯤ ꯂꯧꯔꯛꯑꯅꯨ ꯍꯥꯏꯗꯤ ꯏꯁꯄ꯭ꯔꯥꯏꯠ ꯌꯥꯎꯔꯕꯅꯤꯅ ꯑꯗꯨꯝ ꯌꯥꯔꯦꯗꯅ
ꯍꯣꯏ ꯏꯆꯦ ꯌꯥꯏꯌꯦ ꯑꯗꯣ ꯏꯆꯦ ꯑꯈꯣꯏꯒꯤ ꯆꯥꯛ ꯆꯥꯕꯁꯦ ꯎꯝ ꯍꯥꯏꯗꯤ ꯏꯆꯦꯍꯣꯏꯒꯤ ꯌꯨꯝꯗ ꯑꯗꯨꯝ ꯆꯥꯁꯩ ꯍꯥꯏꯔ ꯅꯠꯇ꯭ꯔꯒꯅ ꯑꯩꯈꯣꯏ ꯏꯆꯦꯍꯣꯏꯒꯤ ꯃꯃꯥꯡꯗ ꯄꯥꯔꯛ ꯑꯃ ꯂꯩꯗꯅ ꯑꯗꯨꯗ ꯉꯥꯛꯇꯪ ꯊꯣꯛꯑꯒ ꯆꯥꯁꯦ ꯍꯥꯏꯔꯣ ꯅꯠꯇ꯭ꯔꯒꯅ ꯑꯗꯨꯝ ꯌꯨꯝꯗ ꯑꯗꯨꯝ ꯆꯥꯔꯁꯦ ꯍꯥꯏꯔꯣ
ꯑꯗꯨꯗꯣ ꯍꯥꯏꯗꯤ ꯅꯣꯏ ꯃꯌꯥꯝ ꯁꯨ ꯍꯪꯅꯔꯛꯑꯣꯕꯀꯣ ꯑꯗꯨꯒ ꯑꯩꯒꯤ ꯋꯥꯈꯜꯗꯗꯤ ꯍꯥꯏꯗꯤ ꯅꯣꯡ ꯐꯥꯗꯣꯛ ꯑꯩꯈꯣꯏꯗꯣ ꯍꯥꯏꯗꯤ ꯄꯥꯛ ꯄꯥꯛꯁꯨ ꯄꯨꯟꯕ ꯐꯪꯗꯕꯅꯤꯅ ꯍꯥꯏꯗꯤ ꯋꯥꯈꯜꯒꯗꯣ ꯌꯥꯝꯅ ꯅꯨꯡꯉꯥꯏ ꯑꯩꯅ ꯌꯥꯡꯅ ꯆꯥꯊꯣꯛꯅꯕ ꯍꯥꯏꯗꯤ ꯄꯥꯔꯛꯇꯨꯗ ꯑꯣꯏꯅ ꯑꯗꯨꯝ ꯆꯠꯂꯒ ꯍꯥꯏꯗꯤ ꯃꯤꯁꯨ ꯀꯩꯁꯨꯝ ꯌꯥꯝꯅ ꯆꯠꯇ꯭ꯔꯦꯕ ꯍꯥꯏꯗꯤ ꯍꯧꯖꯤꯛꯀꯥꯟꯗꯣ ꯑꯗꯨꯗꯨꯅ ꯑꯗꯨꯒꯨꯝꯕꯗ ꯑꯣꯏꯅ ꯆꯥꯔꯨꯕ ꯐꯕꯅ ꯍꯥꯏꯕꯗꯤ ꯐꯕ꯭ꯔꯅ ꯍꯥꯏꯗꯤ ꯁꯨꯝ ꯅꯨꯡꯉꯥꯏꯒꯗ꯭ꯔꯅ ꯈꯜꯂꯦꯕ ꯑꯩꯒꯤ ꯑꯣꯏꯅꯗꯤ ꯑꯗꯣ ꯍꯥꯏꯗꯤ ꯅꯪꯒꯤ ꯅꯣꯏꯁꯨꯨ ꯍꯥꯏ ꯍꯥꯏꯗꯤ ꯅꯣꯏꯒꯤ ꯑꯄꯥꯝꯕꯗꯣ ꯑꯗꯨꯝ ꯍꯥꯏꯗꯤ ꯈꯟꯅꯔꯛꯑꯣꯕ ꯑꯗꯨꯒ ꯑꯗꯨꯝ ꯅꯣꯏꯅ ꯐꯅꯩ ꯍꯥꯏꯕꯗꯣ ꯑꯗꯨ ꯑꯗꯨꯝ ꯇꯧꯔꯁꯦ
ꯍꯣꯏ ꯏꯆꯦ ꯌꯥꯏꯌꯦ ꯑꯗꯨꯅꯦ ꯍꯥꯏꯗꯤ ꯑꯩꯈꯣꯏꯗꯤ ꯅꯣꯡ ꯐꯥꯗꯣꯛ ꯈꯇꯪ ꯆꯥꯃꯤꯟꯅꯕ ꯐꯪꯕꯅꯤꯅꯀꯣ ꯑꯃꯁꯨ ꯑꯃꯁꯨ ꯊꯕꯛ ꯇꯧꯅꯕꯅꯤꯅ ꯊꯥꯗꯣꯛ ꯆꯥꯕꯅꯤꯅ ꯑꯗꯨꯃꯥꯏꯅ ꯆꯠꯂꯒ ꯑꯣꯏꯅ ꯆꯥꯁꯦ ꯑꯗꯣ ꯏꯆꯦ ꯑꯩꯈꯣꯏ ꯆꯥꯛ ꯆꯥꯕꯁꯦ ꯑꯩꯈꯣꯏꯗꯁꯨ ꯑꯗꯨꯝ ꯈꯔ ꯀꯣꯝꯖꯅꯕ ꯑꯗꯒꯤ ꯑꯗꯨꯝ ꯃꯍꯥꯎꯁꯤꯡ ꯑꯩꯈꯣꯏ ꯂꯥꯗ ꯆꯥꯕꯗꯣ ꯑꯗꯨꯗꯣ ꯑꯩꯈꯣꯏ ꯁꯤ ꯃꯅꯤꯡ ꯗ ꯑꯩꯈꯣꯏꯒꯤ ꯂꯐꯨ ꯄꯥꯝꯕꯤ ꯈꯔ ꯊꯥꯔꯤꯌꯦ ꯑꯗꯣ ꯑ ꯃꯅꯥꯁꯤꯡꯗꯣ ꯌꯥꯝ ꯐꯖꯩ ꯍꯥꯏꯗꯤ ꯆꯦꯈꯥꯏꯗꯅ ꯇꯠꯇꯅ ꯇꯧꯕꯒ ꯑꯃꯠꯇ ꯌꯥꯎꯗꯦꯕ ꯑꯗꯣ ꯍꯦꯛꯇ ꯑꯩꯈꯣꯏ ꯃꯉꯥꯅꯤꯅ ꯑꯃꯅꯕꯨꯗꯤ ꯀꯣꯟꯅꯅꯤ ꯑꯗꯨ ꯑꯣꯏꯔꯒꯁꯨ ꯑꯩꯈꯣꯏ ꯍꯦꯟꯗꯣꯛ ꯍꯦꯟꯖꯤꯟ ꯈꯤꯇꯪ ꯌꯦꯡꯅꯕ ꯂꯥ ꯑꯅꯤꯇꯪ ꯐꯖꯅ ꯍꯦꯛꯑꯒ ꯆꯥꯝꯊꯣꯛꯑꯒ ꯑꯗꯨꯝ ꯑꯩꯈꯣꯏ ꯑꯅꯤ ꯑꯅꯤ ꯊꯣꯛꯅꯕꯨ ꯀꯛꯑꯒꯔ ꯀꯩꯅꯣ ꯄꯨꯔꯛꯑꯒ ꯂꯥꯗ ꯑ‌ꯣꯏꯅ ꯆꯥꯁꯦ
ꯍꯣꯏ ꯌꯥꯏꯌꯦ ꯑꯗꯨꯁꯨ ꯑꯗꯨꯝ ꯅꯣꯏ ꯂꯥꯛꯄ ꯀꯥꯟꯗ ꯑꯗꯨꯝ ꯌꯥꯎꯁꯜꯂꯛꯑꯣꯕꯀꯣ ꯑꯗꯨꯒ ꯐꯛꯀꯨꯝꯕ ꯐꯝꯅꯕ ꯈꯣꯠꯄ ꯀꯩꯀꯥꯗꯨꯅ ꯑꯩ ꯑꯗꯨꯝ ꯍꯥꯏꯗꯤ ꯑꯦꯔꯦꯟꯖ ꯇꯧꯔꯝꯃꯒꯦꯕ ꯑꯗꯨꯗꯨ ꯑꯩꯈꯣꯏ ꯏꯁꯤꯡꯒꯨꯝꯕꯗꯣ ꯑꯃ ꯕꯣꯇꯜ ꯖꯥꯔ ꯍꯥꯏꯗꯤ ꯑꯆꯧꯕ ꯅꯠꯇꯕ ꯈꯤꯇꯪ ꯄꯤꯛꯄ ꯑꯃ ꯂꯤꯇꯔ ꯃꯉꯥꯃꯨꯛ ꯆꯟꯕ ꯑꯃ ꯂꯩꯕꯗꯣ
ꯑꯥ ꯏꯆ‌ꯦ
ꯑꯗꯨꯒꯨꯝꯕꯗꯣ ꯑꯅꯤꯃꯨꯛ ꯄꯨꯔꯒ ꯑꯗꯨꯝ ꯌꯥꯅꯤꯅ
ꯌꯥꯅꯤꯌ‌ꯦ ꯏꯆ‌ꯦ ꯑꯗꯣ ꯏꯆꯦ ꯊꯣꯡꯉ ꯑ
ꯇꯧꯋꯦꯕ ꯍꯥꯏꯗꯤ ꯑꯗꯨꯗꯣ ꯍꯥꯏꯗꯤ ꯖꯥꯔ ꯂꯩꯔꯛꯄ ꯀꯥꯟꯗ ꯄꯩꯁꯥꯗꯣ ꯍꯥꯏꯗꯤ ꯀꯩꯅꯣ ꯐꯔꯛ ꯇꯥꯏꯌꯦꯅ ꯃꯣꯏꯒꯤ ꯑꯗꯨꯒꯨꯝꯕꯗꯣ ꯂꯩꯁꯤꯜꯂꯛꯄꯒꯤ ꯑꯗꯨꯝ ꯑꯩꯈꯣꯏꯗ ꯍꯥꯏꯗꯤ ꯃꯔꯤ ꯃꯉꯥ ꯑꯗꯨꯝ ꯂꯩꯌꯦꯕ ꯑꯗꯣ ꯍꯥꯏꯗꯤ ꯑꯗꯨ ꯇꯒꯤ ꯑꯗꯨꯝ ꯑꯅꯤ ꯑꯍꯨꯝ ꯄꯨꯔꯁꯦꯕ ꯍꯥꯏꯗꯤ ꯑꯗꯨ ꯑꯗꯨꯝ ꯃꯤꯅꯔ‌ꯦꯜ ꯋꯥꯇꯔ ꯍꯥꯏꯗꯤ ꯏꯁꯤꯡꯅꯤꯅꯀꯣ
ꯎꯝ
ꯑꯗꯣ ꯑꯗꯨꯃꯥꯏꯅ ꯄꯨꯔꯁꯦ ꯍꯥꯏꯗꯤ ꯑꯩꯈꯣꯏꯗꯣ ꯍꯥꯏꯗꯤ ꯊꯣꯡꯕ ꯊꯥꯛꯄ ꯀꯩꯀꯥꯗꯤ ꯌꯨꯝꯗ ꯂꯣꯏꯅ ꯇꯧꯗꯣꯏꯅꯤꯅ ꯍꯥꯏꯗꯤ ꯏꯁꯤꯡꯗꯣ ꯊꯛꯄ ꯑꯗꯒꯤ ꯈꯨꯠ ꯍꯥꯝꯕ ꯑꯗꯒꯤ ꯀꯣꯜ ꯂꯤꯛꯀꯨꯝꯕ ꯍꯥꯏꯗꯤ ꯍꯥꯏꯐꯦꯠꯀꯨꯝꯕ ꯍꯥꯏꯗꯤ ꯆꯥꯝꯕ ꯑꯗꯒꯤ ꯍꯩꯔꯥꯗꯣ ꯍꯥꯏꯐꯦꯠ ꯑꯗꯣ ꯍꯩꯔꯥꯗꯣ ꯑꯗꯨꯝ ꯌꯨꯝꯗ ꯄꯨꯊꯣꯛꯑꯒ ꯄꯨꯈ꯭ꯔꯁꯤꯗ ꯑꯗꯣ ꯑꯗꯨꯝ ꯍꯥꯏꯗꯤ ꯊꯛꯄꯒꯤꯒꯨꯝꯕꯗꯣ ꯈꯛꯇ ꯑꯣꯏꯕꯅꯤꯅ ꯍꯥꯏꯗꯤ ꯑꯗꯨꯝ ꯂꯥꯏꯗꯅ ꯍꯥꯏꯗꯤ ꯏꯁꯤꯡꯗꯣ ꯌꯥꯝꯅ ꯆꯪꯗꯦꯗꯅ
ꯑꯣ ꯍ‌ꯣꯏ ꯏꯆꯦ ꯍꯥꯏꯗꯤ ꯍꯩ ꯔꯥꯁꯤꯡ ꯑꯗꯨꯒꯤ ꯍꯥꯏꯗꯤ ꯌꯣꯟꯕꯒꯤ ꯑꯩꯈꯣꯏꯒꯤ ꯁꯣꯔꯣꯛ ꯃꯄꯥꯟꯗ ꯀꯩꯗ ꯊꯝꯕꯒꯤ ꯎꯐꯨꯜ ꯋꯥꯏꯈꯨꯜ ꯄꯛꯄ ꯑꯃꯣꯠꯄꯁꯤꯡꯗꯨꯇꯪ ꯑꯣꯏꯅ ꯌꯨꯝꯗꯩ ꯐꯖꯅ ꯆꯥꯝꯊꯣꯛꯑꯒ ꯍꯥꯏꯗꯤ ꯑꯩꯈꯣꯏꯅ ꯆꯥꯗꯣꯔꯤꯕ ꯍꯩ ꯔꯥꯁꯤꯡꯁꯦ ꯍꯥꯏꯗꯤ ꯃꯅꯨꯡ ꯌꯧꯅ ꯑꯗꯨꯝ ꯆꯥꯝꯅꯕꯒꯤ ꯗꯔꯀꯥꯔꯗꯤ ꯑꯝꯇ ꯂꯩꯇꯦꯗꯅ ꯑꯗꯨꯗꯨꯅ ꯑꯗꯨꯝ ꯃꯄꯥꯟꯗ ꯑꯗꯨꯝ ꯈꯣꯏꯕꯨꯝꯅ ꯄꯨꯔꯒ ꯆꯠꯈ꯭ꯔꯁꯦ ꯆꯥꯝꯊꯣꯛꯑꯒ
ꯎꯝ
ꯑꯗꯨꯅ‌ꯦ ꯏꯆꯦ ꯑꯩꯅ ꯍꯧꯖꯤꯛ ꯍꯥꯏꯕꯗꯣ ꯍꯥꯏꯗꯤ ꯂꯥꯗ ꯆꯥꯕꯁꯦ ꯍꯥꯏꯗꯤ ꯂꯥꯗ ꯆꯥꯕꯁꯦ ꯑꯗꯨꯝ ꯑꯩꯈꯣꯏ ꯄꯨꯟꯅꯁꯨ ꯆꯥꯃꯤꯟꯅꯔꯦ ꯑꯗꯒꯤ ꯑꯁ ꯈꯪꯗꯦ ꯏꯁꯥꯗ ꯋꯥꯈꯜꯅꯅꯤ ꯈꯪꯗ꯭ꯔꯦ ꯀꯩꯅꯅꯤ ꯈꯪꯗ꯭ꯔꯦ ꯃꯍꯥꯎ ꯑꯃ ꯏꯍꯦꯟ ꯍꯦꯟꯒꯠꯄꯗꯧꯅ ꯑꯩꯗꯤ ꯌꯥꯝꯅ ꯍꯥꯎꯖꯩ ꯍꯥꯏꯗꯤ ꯍꯥꯏꯗꯤ ꯌꯨꯝꯗ ꯑꯣꯏꯔꯣ ꯑꯩꯈꯣꯏ ꯏꯆꯤꯜ ꯏꯅꯥꯎꯈꯩꯒ ꯅꯣꯡ ꯐꯥꯗꯣꯛ ꯆꯥꯛ ꯆꯥꯕ ꯑꯣꯏꯔꯁꯨ ꯑꯩꯗꯤ ꯍꯦꯛꯇ ꯍꯥꯏꯗꯤ ꯂꯥꯗ ꯆꯥꯕꯁꯤꯅ ꯍꯦꯟꯅ ꯄꯥꯝꯃꯦꯅ ꯆꯥꯛꯒꯁꯦ ꯇꯣꯞꯊꯣꯛ ꯑꯗꯨꯝ ꯍꯦꯛꯇ ꯃꯆꯦ ꯑꯃ ꯀꯩ ꯑꯃ ꯑꯗꯨꯝ ꯍꯦꯛꯂꯨꯔꯒ ꯆꯥꯏꯌ‌ꯦ ꯑꯩꯗꯤ
ꯍꯣꯏ ꯍꯥꯏꯗꯤ ꯂꯥꯗ ꯆꯥꯕꯁꯤꯅ ꯇ‌ꯣꯉꯥꯟꯕ ꯍꯥꯏꯗꯤ ꯃꯅꯝ ꯑꯃ ꯂꯩꯌꯦꯕ ꯍꯥꯏꯗꯤ ꯑꯩꯈꯣꯏꯅ ꯆꯤꯒꯨꯝꯃ ꯍꯥꯏ ꯊꯝ ꯉꯥ ꯑꯗꯨꯒꯒꯨꯝꯕ ꯆꯥꯕꯗꯨꯅ ꯑꯩꯈꯣꯏꯗ ꯃꯍꯥꯎ ꯍꯦꯟꯗꯅ ꯑꯗꯨꯃꯥꯏ ꯂꯥꯗ ꯆꯥꯕꯀꯥꯟ ꯍꯥꯏꯗꯤ ꯈꯨꯠ ꯍꯥꯏꯗꯤ ꯅꯨꯡꯉꯥꯏꯕ ꯑꯃꯁꯨ ꯌꯥꯎꯍꯜꯂꯦ ꯑꯗꯨꯗꯒꯤ ꯍꯥꯏꯗꯤ ꯃꯅꯝ ꯍꯥꯏꯗꯤ ꯑ ꯌꯥꯝꯅ ꯆꯠꯅ ꯅꯆ꯭ꯔ ꯍꯥꯏꯗꯤ ꯆꯥꯛꯇꯣ ꯍꯥꯏꯗꯤ ꯊꯣꯜꯂꯒ ꯆꯥꯕ ꯀꯥꯟꯗ ꯄꯨꯈꯝꯗ ꯆꯥꯕꯒꯤ ꯃꯍꯥꯎꯗꯒꯤꯅꯂꯥꯗ ꯆꯥꯕꯒꯤ ꯃꯍꯥꯎꯗꯒꯤꯅꯦꯜ ꯁꯦꯜꯂꯦꯕ ꯍꯥꯏꯗꯤ ꯑꯗ ꯃ ꯇ ꯖ ꯑꯗꯨꯅꯦ ꯑꯗꯣ ꯅꯣꯏ ꯑꯗꯨꯝ ꯄꯨꯔꯛꯑꯣ ꯑꯗꯨꯒ ꯑꯗꯨꯝ ꯂꯥꯛꯑꯣ ꯑꯗꯨꯗꯨꯒ ꯍꯥꯏꯗꯤ ꯑꯗꯨꯝ ꯆꯥꯔꯁꯤ ꯑꯗꯨꯗꯨꯒ ꯑꯩꯈꯣꯏꯗꯣ ꯄꯥꯛꯄ ꯑꯗꯨꯝꯅꯕ ꯍꯥꯄꯣꯛꯊꯂꯁꯤ ꯌꯥꯏꯗꯅ